ꯍꯜꯂꯣ ꯇꯕ꯭ꯔꯣ ꯕꯨꯕꯣꯜ ꯂꯥꯛꯇ ꯇꯥꯔꯕꯣ ꯑꯔꯦ ꯇꯇꯦꯕ ꯅꯪꯅ ꯉꯥꯡꯕꯗꯣ ꯉꯥꯈꯣꯀꯣ ꯎ ꯍꯕꯣ ꯉꯈꯣꯀꯣ ꯎꯝ ꯍꯜꯂꯣ ꯇꯥꯔꯕꯣ ꯇꯥꯔꯕꯣ ꯍꯜꯂꯣ ꯍꯜꯂꯣ ꯑꯈꯣ ꯎꯝ ꯎꯝ
ꯇꯥꯔꯕꯣ
ꯑ ꯇꯥꯏ ꯇꯥ
ꯀꯔꯤꯗꯣꯏꯅꯣ ꯐꯣꯟꯗꯨꯕꯨ ꯀꯥꯏꯔꯕꯣ
ꯐꯣꯟꯁꯦ ꯃꯈꯣꯟ ꯊꯣꯛꯎ ꯌꯥꯒꯤꯗ꯭ꯔꯤꯅꯦ
ꯀꯩꯗ꯭ꯔꯣꯒꯦ
ꯅꯪ ꯅꯍꯥꯟ ꯆꯠꯅꯦ ꯍꯥꯏꯕꯗꯣ ꯑꯗꯨ ꯀꯗꯧꯔꯒꯦꯖꯤ
ꯍꯥꯥ
ꯅꯪ ꯅꯍꯥꯟ ꯀꯩꯅꯣ ꯆꯠꯅꯦ ꯍꯥꯏꯕꯗꯣ ꯑꯈꯣꯏ ꯂꯣꯛꯇꯥꯛꯇ
ꯑꯗꯨ ꯀꯩꯗꯧꯔꯒꯦ
ꯑꯗꯨꯗꯤ ꯅꯪ ꯌꯥꯔꯕꯣ ꯍꯪꯕ
ꯀꯩꯅꯣ ꯅꯣꯡꯃꯥꯏꯖꯤꯡ ꯑꯃꯕꯥꯎ ꯍꯧꯈꯤꯗ꯭ꯔꯤ ꯍ ꯉꯔꯥꯡ ꯅꯍꯥꯟꯗ ꯍꯥꯏꯅꯈꯤꯕꯗ ꯉꯥꯏꯔꯤ ꯃꯊꯪꯒꯤꯗ ꯆꯠꯁꯦꯅ
ꯅꯠꯇꯦ ꯅꯠꯇꯦ ꯆꯠꯄꯒꯤ ꯃꯤꯒꯩꯗꯣ ꯅꯪ ꯑꯃꯥ ꯌꯨꯝꯊꯣꯛꯅꯕꯗꯣ ꯍꯥꯏꯅꯤ ꯍꯥꯏꯕꯗꯣ
ꯑꯣ ꯂꯣꯏ ꯍꯥꯏꯈ꯭ꯔꯕꯅꯤ
ꯑꯗꯨ ꯑꯈꯣꯏ ꯃꯔꯤ ꯑꯗꯨꯝ ꯆꯠꯂꯅꯤꯀꯣ
ꯑꯥ
ꯑ
ꯍꯥꯥ
ꯆꯠꯄꯗꯣ ꯑꯈꯣꯏ ꯄꯨꯡ ꯀꯌꯥ ꯆꯠꯁꯦ ꯍꯥꯏꯅꯩꯅꯣ
ꯑꯗꯨꯗꯤ ꯆꯠꯀꯗꯧꯕ ꯍꯌꯦꯡꯅꯦ ꯑꯗꯨꯗ ꯑꯣꯏꯅ ꯍꯥꯏꯅꯔꯁꯦ
ꯍꯌꯦꯡ ꯑꯗꯨꯝ
ꯍꯣꯏ ꯆꯠꯀꯗꯕ ꯍꯌꯦꯡꯅꯦ ꯑꯗꯣ ꯅꯣꯡ ꯋꯥꯠꯂꯤꯉꯩꯗ ꯑꯣꯏ ꯉꯥꯡꯅꯔꯁꯦꯕ
ꯅꯠꯇꯦ ꯑꯩ ꯍꯥꯏꯖꯦ ꯆꯠꯇꯨꯏꯁꯦ ꯍꯥꯏꯅꯁꯦ ꯍꯥꯏꯁꯤꯁꯨ ꯄꯨꯡ ꯀꯌꯥꯗꯅꯣ
ꯀꯔꯤꯅꯣ ꯍꯥꯏꯅꯖꯦꯁꯦ ꯍꯥꯏꯖꯦ ꯄꯨꯡ ꯀꯌꯥꯗꯅꯣꯕꯣ
ꯍꯌꯦꯡ ꯆꯠꯁꯦ ꯍꯥꯏꯅꯩ ꯑꯩꯁꯦ ꯑꯩꯗꯤ ꯍꯌꯦꯡ ꯑꯌꯨꯛꯇ ꯊꯕꯛ ꯆꯠꯅꯤ ꯍꯥꯏꯕ
ꯀꯔꯤꯅꯣ ꯍꯌꯦꯡ ꯆꯠꯅꯤꯅ ꯅꯉꯣꯟꯗ ꯀꯅꯥꯅ ꯍꯥꯏꯈ꯭ꯔꯒꯦ
ꯅꯠꯇꯦ ꯍꯌꯦꯡ ꯍꯥꯏꯅꯔꯁꯦ ꯍꯥꯏꯁꯦ ꯑꯩ ꯍꯌꯦꯡꯒꯨꯝꯕ ꯊꯕꯛ ꯆꯠꯅꯤ ꯍꯥꯏꯕ
ꯃ ꯍꯌꯦꯡ ꯍꯥꯏꯅꯔꯁꯦꯗꯤꯅꯦ ꯆꯠꯀꯗꯕꯗꯣ ꯍꯌꯦꯡꯅꯦ ꯍꯥꯏꯕ ꯅꯨꯃꯤꯠꯇꯨꯗ ꯍꯥꯏꯅꯁꯦ ꯍꯥꯏꯕꯅꯦ ꯀꯔꯤꯅꯣ ꯅꯪꯕꯨ
ꯌꯥ ꯌꯥ
ꯅꯪ ꯃꯅꯤꯄꯨꯔꯤꯒꯗꯣ ꯑꯝꯇꯥ ꯈꯪꯗ꯭ꯔꯕꯣ
ꯅꯠꯇꯦ ꯅꯪ ꯍꯥꯏ ꯒ꯭ꯌꯥꯟ ꯇꯥꯗꯕ ꯑꯗꯨꯒꯤ
ꯑꯗꯨꯅꯦ ꯑꯩꯅ ꯉꯥꯡꯕꯧ ꯒ꯭ꯌꯥꯟ ꯇꯥꯗꯕ ꯑꯖꯦ ꯑꯩ ꯃꯅꯤꯄꯨꯔꯤ ꯅꯠꯇ꯭ꯔꯣ ꯉꯥꯡꯉꯤꯁꯦ
ꯅꯠꯇꯦ ꯅꯪ ꯍꯥꯎꯒꯤ ꯂꯣꯟ ꯉꯥꯡꯉꯦ ꯅꯪ
ꯎꯝ ꯉꯥꯡꯉꯝꯃꯅꯤ
ꯉꯥꯡꯉꯤ ꯅꯪ ꯐꯣꯟ ꯇꯧꯇ꯭ꯔꯤꯉꯩꯗ ꯑꯩ ꯒꯦꯝ ꯁꯥꯟꯅꯒꯦ ꯇꯧꯔꯝꯕ
ꯅꯥꯕ ꯅꯪꯅ ꯒꯦꯝꯗ ꯁꯥꯟꯅ ꯂꯩ
ꯍꯧꯖꯤꯛꯀꯥꯟꯗꯤ ꯒꯦꯝ
ꯅꯣꯏ ꯅꯅꯥꯎꯄꯥ ꯑꯃ ꯆꯕꯦꯡ ꯆꯕꯦꯡ ꯉꯥꯡꯕ ꯑꯃ ꯒꯦꯝ ꯁꯥꯟꯅꯕ ꯍꯦꯛ ꯍꯦꯛ ꯂꯥꯛꯄꯗꯨꯗꯤ ꯂꯥꯛꯇ꯭ꯔꯕꯣ
ꯂꯥꯛꯏ ꯑꯗꯨꯝ ꯆꯠꯇꯥ ꯉꯥꯏꯔꯤ ꯃꯥ
ꯑꯥ
ꯍꯧꯖꯤꯛꯇ ꯆꯠꯈꯤꯗ ꯉꯥꯏꯔꯤ ꯍꯥꯏꯕ
ꯃꯥꯕꯨ ꯔꯦꯡ ꯀꯌꯥ ꯌꯧꯖꯔꯒꯦ
ꯑꯥ ꯃꯥꯗꯤ ꯏꯄꯤꯛꯇ ꯑꯗꯨꯝ ꯄꯜ ꯂꯩꯔꯦ ꯅꯠꯇꯦ ꯏꯄꯤꯛ ꯅꯠꯇꯦ ꯂꯦꯖꯦꯟꯗ
ꯀꯔꯤꯗꯕꯨ ꯅꯨꯡꯉꯥꯏꯗꯅ ꯒꯦꯝꯕꯨ ꯁꯥꯟꯅꯅꯤꯡꯉꯤꯅꯣ
ꯃꯥ ꯃꯥꯗꯤ ꯉꯥꯎꯔꯕ ꯑꯉꯥꯡꯅꯤ ꯒꯦꯝ ꯁꯥꯟꯅꯕꯗ
ꯃꯥ ꯃꯇꯣꯝꯇꯥ ꯍꯥꯏꯝꯇꯦ ꯅꯣꯏꯖꯨꯅꯤ ꯆꯞ ꯃꯥꯟꯅꯩ
ꯃꯥꯗꯤ ꯉꯥꯎꯕ ꯃꯥꯗꯤ ꯐꯣꯟꯕꯨ ꯊꯨꯒꯥꯏꯕ ꯑꯩꯗꯤ ꯐꯣꯟꯖꯦ ꯊꯨꯒꯥꯏꯗꯦ ꯂꯨꯅ ꯇꯧꯋꯦ
ꯍꯣꯏꯅꯦ ꯐꯣꯟ ꯊꯨꯒꯥꯏꯕ ꯉꯥꯛꯇꯗꯨꯅ ꯉꯥꯎꯕ ꯅꯠꯇꯦꯅꯦ ꯒꯦꯝ ꯁꯥꯟꯅꯔꯒ ꯑꯇꯣꯞꯄ ꯊꯕꯛ ꯑꯝꯇꯥ ꯇꯧꯅꯤ ꯈꯪꯗꯕꯗꯨꯅꯤꯅꯦ ꯑꯩꯅ ꯉꯥꯥꯎꯕ ꯍꯥꯏ
ꯑꯗꯨꯗꯤ ꯅꯪꯖꯨ ꯇꯥꯔꯦ
ꯑꯩꯈꯣꯏꯗꯤ ꯊꯕꯛ ꯂꯣꯏꯟ ꯇꯧꯔꯤ ꯀꯩꯅꯣ ꯑꯇꯣꯞꯄ ꯏꯁꯥꯒꯤ ꯇꯧꯔꯤ
ꯑꯥ ꯇꯧꯏ ꯐꯣꯟꯗꯨ ꯑꯗꯨꯝ ꯃꯦꯠ ꯂꯩꯕ ꯅꯪꯒꯤ ꯊꯕꯛꯇꯣ
ꯑꯦ ꯐꯣꯟꯗꯣ ꯁꯤꯖꯤꯟꯅ ꯌꯥꯗ ꯑꯩꯗꯤ ꯑꯩꯒꯤ ꯊꯕꯛꯀꯤ ꯑꯣꯏꯕ ꯄꯣꯠ ꯆꯩ ꯀꯩ ꯂꯣꯏ ꯐꯣꯟꯗ ꯌꯥꯎꯔ ꯂꯩꯔꯒ
ꯑꯗꯨꯅꯦ ꯅꯪꯖꯨ ꯑꯗꯨꯝ ꯑꯉꯥꯎꯕ ꯇꯥꯔꯦ ꯍꯥꯏꯕ ꯑꯗꯨꯝ
ꯀꯩꯗ ꯉꯥꯎꯕ ꯇꯥꯔꯤꯕꯣ
ꯐꯣꯟ ꯑꯗꯨꯝ ꯃꯦꯠ ꯂꯩꯔꯦ ꯌꯨꯝꯗ
ꯑꯥ
ꯐꯣꯟ ꯑꯗꯨꯝ ꯃꯦꯠ ꯂꯩꯔꯦ ꯍꯥꯏꯕ ꯅꯪꯖꯨ
ꯀꯔꯤꯗ ꯐꯣꯟ ꯑꯗꯨꯝ ꯃꯦꯠ ꯂꯩꯔꯒꯦ ꯑꯩ ꯏꯊꯧ ꯇꯧꯔꯤꯖꯤꯗꯤ
ꯀꯩ ꯅꯊꯧ
ꯑꯩ ꯂꯥꯏꯔꯤꯛ ꯇꯧꯒꯗꯕ ꯑꯩꯒꯤ ꯅꯣꯡꯃꯒꯤ ꯊꯕꯛ ꯏꯟꯒꯥꯡ ꯆꯠꯀꯗꯕ ꯂꯣꯏꯟ ꯇꯧꯔꯤꯖꯤꯗꯤ ꯑꯩ ꯇꯧꯕꯝ ꯊꯣꯛꯄ
ꯑꯩ ꯃꯤꯅ ꯋꯥꯔꯤ ꯁꯥꯟꯅꯕ ꯇꯥꯗꯕ ꯅꯠꯇꯦ ꯃꯤꯅ ꯀꯧꯔꯛꯄ ꯈꯨꯝꯗꯕ ꯅꯠꯇꯦ
ꯎꯝ
ꯌꯨꯝꯗ ꯃꯤ ꯀꯅꯥ ꯆꯪꯉꯛꯏ ꯀꯅꯥ ꯂꯥꯛꯏ ꯂꯣꯏꯟ ꯈꯪꯉꯤ
ꯑꯥ
ꯑꯩꯒ ꯀꯅꯥ ꯐꯝꯃꯤꯅꯣꯈꯣꯏꯅꯣ ꯂꯣꯏ ꯈꯪꯉꯤ ꯅꯣꯏ ꯒꯦꯝ ꯁꯥꯟꯅꯕ ꯀꯥꯡꯕꯨ ꯅꯣꯏ ꯑꯗꯨ ꯈꯪꯕ꯭ꯔꯣ ꯅꯣꯏꯗꯤ ꯀꯅꯥꯒ ꯐꯝꯃꯤꯟꯅꯩꯅꯣꯖꯨ ꯈꯪꯉꯣꯏ ꯏꯃꯨꯡꯗ ꯅꯪꯒꯤ ꯅꯃꯥꯡꯗ ꯀꯅꯥ ꯂꯦꯞꯄꯝꯃꯤꯖꯨ ꯈꯪꯉꯣꯏ ꯀꯅꯥꯅ ꯀꯔꯤ ꯍꯥꯏꯔꯝꯃꯤꯖꯨ ꯈꯪꯉꯣꯏ ꯆꯥꯛ ꯆꯥꯔꯝꯗꯥꯏꯕꯧꯗ ꯆꯥꯛ ꯊꯤ ꯂꯣꯏꯔꯕꯧꯇꯥ ꯆꯥꯛ ꯊꯤꯔꯦꯕꯧ ꯈꯪꯉꯣꯏ ꯅꯊꯧ ꯇꯧꯔꯝꯗꯥꯏ ꯌꯧꯔꯦ ꯃꯇꯝ ꯈꯪꯉꯣꯏ ꯑꯥꯗꯤ ꯅꯣꯏ ꯒꯦꯝ ꯁꯅꯒꯧꯗꯣ ꯑꯉꯧꯕꯖꯤꯖꯨ
ꯑ
ꯑꯗꯨꯅꯤ ꯅꯁꯥꯅ ꯌꯥꯖꯁꯤꯗꯤ ꯌꯥꯝ ꯐꯩ
ꯌꯥ
ꯑꯣ ꯑꯆꯨꯝ ꯉꯥꯡꯉꯥꯛꯑꯗꯤ ꯌꯥꯔꯝꯃꯅꯤ
ꯑꯗꯨ ꯑꯗꯩ ꯌꯥꯔꯦ ꯍꯥꯏꯗꯨꯗꯤ ꯑꯩꯗꯨꯁꯨ
ꯎꯝ ꯑꯃ ꯃꯤꯠꯂꯥꯎ ꯍꯥꯏꯕ꯭ꯔꯥ ꯀꯩꯅꯣ ꯑꯃ ꯂꯥꯛꯑꯝꯕꯗꯨꯗꯤ ꯂꯥꯛꯇ꯭ꯔꯕꯣ
ꯂꯛꯏ
ꯂꯩꯕ ꯅꯅꯥꯛꯇ
ꯂꯩꯇꯦ
ꯀꯩꯅꯣ ꯅꯪꯕꯨ ꯍꯧꯇꯤꯛꯇ ꯂꯥꯛꯑꯦꯗꯏꯅꯦ
ꯃꯥ ꯉꯁꯥ ꯂꯛꯑꯥꯝꯃꯦꯕ ꯍꯩꯖꯤꯛ ꯂꯩꯇꯦꯕ
ꯑꯣ ꯑꯣ ꯑꯩ ꯏꯁꯥ ꯋꯥꯕꯅ ꯁꯤꯗꯣꯔꯦ
ꯑꯗꯨꯗꯤ ꯁꯤꯗꯣꯛꯑꯣ
ꯑꯦ ꯁꯤꯗꯧꯔꯦ ꯍꯥꯏꯕꯅꯤ ꯁꯤꯕ ꯌꯥꯄꯣꯠꯇ꯭ꯔꯤ
ꯁꯤꯗꯣꯏꯔꯦ ꯍꯥꯏꯔꯗꯤ ꯁꯤꯗꯣꯏ ꯍꯥꯏꯕ ꯌꯥꯏꯔꯁꯤꯅ ꯑꯋꯥꯕ ꯂꯣꯏ ꯀꯣꯛꯄꯅꯤ
ꯑꯣ ꯅꯪꯑꯣꯏꯅ ꯁꯤꯂꯣ ꯂꯛꯑꯣ
ꯑꯩ ꯀꯩꯁꯨ ꯋꯥꯗꯤꯌꯦ
ꯎꯝ ꯀꯗꯥꯏꯗꯤ ꯋꯥꯅꯤꯡꯒꯦ ꯅꯨꯃꯤꯠꯁꯨꯨꯞꯄꯥ ꯃꯐꯝ ꯂꯩꯔꯗꯤ
ꯑꯗꯨ ꯍꯥꯏꯗꯤ ꯋꯥꯕꯗꯤ ꯋꯥꯗꯗꯅ ꯅꯪ ꯋꯥꯔꯦ ꯍꯥꯏꯗꯤ ꯅꯪ ꯁꯤꯗꯣꯛꯆꯧ ꯍꯥꯏꯕꯅꯤ ꯀꯩꯅꯦꯅꯦ
ꯑꯦ ꯄꯨꯟꯁꯤꯗꯕꯨ ꯋꯥꯔꯦꯅ ꯃꯤꯈꯩꯁꯦ ꯂꯣꯏ ꯁꯤꯟꯅꯔꯗꯤ ꯃꯥꯂꯦꯝꯗ ꯃꯤ ꯑꯃꯇ ꯂꯩꯒꯗ꯭ꯔꯣ
ꯑꯗꯨꯗꯤ ꯋꯥꯔ ꯍꯥꯌꯣ ꯋꯥꯕꯅ ꯁꯤꯗꯨꯔꯦ ꯍꯥꯏꯒꯅꯨ
ꯁꯤꯗꯧꯔꯤꯗꯤ ꯋꯥꯕꯗꯣ ꯍꯦꯃꯜꯂꯦ ꯍꯥꯏꯅꯤꯅꯦ ꯃꯅꯤꯄꯨꯁꯁꯨ ꯈꯔꯒ ꯈꯪꯉꯨꯅꯦ ꯅꯪꯕꯨ
ꯅꯪ ꯁꯤꯗꯧꯔꯦ ꯄꯦꯟꯔꯦ ꯁꯤꯗꯧꯔꯦ ꯍꯥꯏꯔꯗꯤ ꯁꯤꯕ
ꯃꯤ ꯑꯃꯅ ꯀꯩꯒꯨꯝꯕ ꯑꯩ ꯋꯥꯕꯗ ꯁꯤꯗꯧꯔꯦ ꯍꯥꯏꯔꯗꯤ ꯃꯥꯅ ꯋꯥꯕꯗꯣ ꯉꯝꯈꯩꯗꯣ ꯂꯣꯏꯔꯛꯀꯗꯣꯔꯦ ꯋꯥꯕꯒꯤ ꯇꯥꯡꯀꯛ ꯍꯥꯏꯕꯗꯨ ꯑꯗꯨꯝꯕ ꯌꯧꯁꯜꯂꯛꯂꯦ ꯑꯗꯨꯒꯤ ꯇꯥꯡꯀꯛꯇꯣ ꯍꯦꯜꯂꯒꯗꯤ ꯁꯤꯔꯛꯑꯒꯅꯤ ꯍꯥꯏꯕ
ꯑꯣ ꯇꯥꯡꯀꯛꯇꯣ ꯌꯧꯕꯗ ꯉꯥꯏꯗꯤ ꯍꯦꯟꯗ꯭ꯔꯤꯕꯅꯤꯅ ꯁꯤꯔꯣꯏꯑꯕ
ꯎꯝ ꯑꯩꯅ ꯍꯥꯏꯖ ꯁꯤꯗꯣꯛꯈꯣ ꯀꯥꯅꯗꯦ ꯍꯤꯡꯕꯒꯤ ꯑꯥ
ꯑꯩꯅ ꯍꯤꯡꯕꯁꯦ ꯌꯥꯝ ꯀꯥꯟꯅꯈ꯭ꯔꯖꯥꯠꯅꯤ
ꯅꯪꯅ ꯍꯤꯡꯗꯅ ꯀꯅꯥ ꯀꯩ ꯀꯥꯟꯅꯩꯕ
ꯑꯦ ꯑꯩꯅ ꯍꯤꯡꯕꯁꯤꯅꯅꯦ ꯑꯩꯈꯣꯏ ꯃꯥꯃ ꯊꯕꯛ ꯀꯣꯝꯃꯤꯁꯦ ꯑꯩꯁꯦ ꯂꯩꯝꯗ꯭ꯔꯗꯤ ꯑꯩꯈꯣꯏ ꯃꯥ ꯊꯕꯛ ꯆꯤꯜꯂꯅꯤ ꯑꯩꯈꯣꯏ ꯃꯥꯗ ꯅꯠꯇꯦ ꯑꯩꯈꯣꯏ ꯄꯥꯗ ꯊꯕꯛ ꯆꯤꯟꯗꯣꯏꯅꯤ
ꯎ
ꯏꯃꯨꯡꯁꯤꯅ ꯇꯧꯔꯤ ꯊꯕꯛ ꯃꯌꯥꯝꯁꯦ ꯑꯩꯅ ꯇꯪꯈꯥꯏ ꯑꯃ ꯄꯨꯕꯒꯨꯝꯕꯅꯦ ꯍꯣꯏ ꯇꯪꯈꯥꯏ ꯑꯃꯃꯨꯛꯇꯤ ꯅꯠꯇꯦꯀꯣ ꯁꯔꯨꯛ ꯑꯍꯨꯝ ꯊꯣꯛꯄꯗꯒ ꯑꯃꯒꯨꯝꯕꯒꯤ ꯆꯥꯡ
ꯌꯥꯔꯦ ꯈꯪ ꯌꯥꯔꯦ ꯅꯪꯅ ꯊꯣꯛꯂꯑꯗꯗꯤ ꯌꯨꯝꯗꯩ ꯁꯧꯁꯨ ꯌꯥꯝ ꯂꯥꯛꯅꯔꯑꯝꯅꯤ
ꯏꯁꯧ ꯂꯥꯡꯅꯩꯗꯣ ꯃꯔꯝꯗꯣ ꯆꯥꯗꯅꯤ ꯂꯥꯛꯅꯗꯣ ꯃꯔꯝ ꯆꯥꯗꯅꯤ
ꯃꯔꯝ ꯆꯥꯒꯦ ꯆꯥꯒꯦ ꯏꯆꯧ ꯂꯥꯡꯉꯦ ꯅꯪꯅ ꯊꯕꯛ ꯇꯧꯔꯒꯗꯤ ꯁꯤꯦ ꯃꯥ
ꯌꯨꯝ ꯑꯃ ꯂꯩꯔꯗꯤ ꯏꯁꯣꯔ ꯂꯥꯡꯄꯁꯦ ꯌꯥꯝꯅ ꯃꯔꯨ ꯑꯣꯏꯈ꯭ꯔꯖꯥꯠꯅꯦ ꯈꯪꯕ꯭ꯔꯥ ꯏꯁꯧ ꯂꯥꯡꯗꯕ ꯏꯃꯨꯡ ꯈꯨꯗꯤꯡꯃꯛ ꯅꯨꯡꯉꯥꯏꯕ ꯏꯃꯨꯡ ꯑꯃꯝꯇ ꯅꯠꯇꯕꯅꯤ ꯏꯁꯧ ꯌꯥꯝꯅ ꯂꯥꯡꯃꯟꯗ꯭ꯔꯁꯨꯅꯦ ꯏꯃꯨꯡꯗꯣ ꯏꯃꯨꯡ ꯅꯠꯇ꯭ꯔꯕꯅꯤ ꯃꯣꯏꯒꯤꯗꯣ ꯑꯦꯒ꯭ꯔꯤꯃꯦꯟ ꯑꯝꯗꯅꯦꯀꯣ ꯏꯟꯅꯔꯒꯅꯦ ꯐꯤ ꯁꯤꯡꯃꯁ ꯁꯤ ꯆꯍꯤꯁꯤꯐꯥꯎ ꯇꯧꯗ ꯌꯥꯔꯣꯏ ꯀꯥꯏꯅꯒ ꯅꯝꯐꯨꯗꯒ ꯇꯧꯍꯟꯕ ꯅ‌ꯦ ꯈꯪꯕ꯭ꯔꯥ ꯏꯁꯥꯎ ꯂꯥꯛꯅꯔꯤꯁꯤꯅꯅꯦ ꯑꯩꯈꯣꯏꯒꯤ ꯑꯅꯤꯡꯕ ꯑꯄꯥꯝꯕꯗꯨꯕꯥꯎꯗꯤ ꯐꯣꯡꯗꯣꯛꯄ ꯐꯪꯉꯤ ꯈꯪꯉꯤ
ꯏꯖꯧ ꯂꯥꯟꯗꯕꯖꯨꯝꯅꯤ‌ ꯀ꯭ꯋꯥꯏ ꯐꯕ ꯖꯨꯅꯤ
ꯍꯥꯥ
ꯏꯁꯧ ꯂꯥꯡꯗꯗꯨꯅ‌ꯦ‌ ꯈ꯭ꯋꯥꯏꯩ ꯐꯔꯕ ꯖꯨꯅꯦꯕ
ꯑꯗꯨ ꯌꯥꯝ ꯂꯥꯜꯂꯦ ꯏꯁꯧ ꯈ꯭ꯋꯥꯏꯗꯒꯤ ꯂꯥꯡꯗ꯭ꯔꯕ ꯏꯃꯨꯡꯗ‌ꯣ ꯈ꯭ꯋꯥꯏꯗꯩ ꯋꯥꯔꯕ ꯏꯃꯨꯡꯅꯤ ꯏꯃꯨꯡꯗꯨꯗ ꯂꯩꯃꯤꯟꯅꯩꯕ ꯃꯤꯁꯤꯡꯗ ꯑꯃꯅ ꯑꯃꯒꯤ ꯃꯇꯥꯡꯗ ꯀꯌ‌ꯦꯝ ꯈꯪꯅꯔꯔꯣꯏꯗꯕꯅꯤ ꯑꯃꯅ ꯀꯔꯤ ꯇꯧꯔꯤ ꯍꯥꯏꯕ ꯑꯃꯅ ꯈꯪꯉꯔꯣꯏꯗꯕꯅꯤ ꯑꯃꯅ ꯀꯗꯥꯏ ꯆꯠꯂꯤ ꯑꯃꯅ ꯈꯪꯉꯔ‌ꯣꯏꯗꯝꯅꯤ ꯃꯣꯏ ꯃꯁꯦꯟꯅ ꯍ‌ꯣꯏ ꯌꯨꯝꯗꯨꯗ ꯂꯩꯃꯤꯟꯅꯩ ꯍꯥꯏꯕ‌ꯋꯥꯅꯤ ꯀꯥꯏ ꯑꯃꯗꯅꯦ ꯇꯣꯉꯥꯟ ꯇꯣꯉꯥꯟꯅ ꯌꯨꯝ ꯁꯥꯔ ꯂꯩꯃꯤꯟꯅꯕ ꯃꯤꯒꯨꯝꯕꯅꯦ ꯌꯥꯝ ꯇꯣꯏꯅ ꯈꯟꯅꯕ ꯌꯥꯝ ꯇꯣꯏꯅ ꯍꯥꯏꯕꯗꯤ ꯌꯥꯝ ꯈꯠꯅꯕꯅ ꯅꯩꯗ ꯊꯥꯡ ꯄꯥꯏꯔ ꯈꯠꯅꯕ ꯅꯠꯇꯕꯀꯣ ꯈꯤꯇꯪ ꯋꯥ ꯉꯥꯡꯅꯔꯛꯄ ꯈꯣꯠꯅꯔꯛꯄꯗ ꯑꯗꯨꯗꯤ ꯑꯗꯨꯅꯤ ꯑꯗꯨꯗꯤ ꯑꯗꯥꯅ‌ꯦ ꯀꯥꯏ ꯈꯤꯇꯪ ꯈꯣꯟꯗꯪ ꯋꯥꯡꯈꯠꯂꯒ ꯇꯣꯛꯅꯕ ꯈꯟꯅꯕ ꯈꯨꯈꯟ ꯅꯁꯤꯅꯅꯦ ꯏꯃꯨꯡꯗꯣ ꯂꯩꯃꯤꯟꯅꯕ‌ꯣꯛꯇꯗꯤꯅꯦ ꯑꯃ ꯑꯃꯒ ꯃꯣꯏ ꯃꯁꯦꯟ ꯈꯪꯅ ꯆꯥꯟꯅꯔꯤ ꯑꯃꯅ ꯑꯃꯒꯤ ꯊꯕꯛꯇ ꯁꯤ ꯁꯣꯏ ꯁꯤ ꯇꯧꯔꯗꯤ ꯁꯤ ꯁꯣꯏꯔꯛꯀꯅꯤ ꯅꯠꯇ꯭ꯔꯒ ꯁꯤ ꯇꯧꯔꯒꯗꯤ ꯁꯤ ꯂꯥꯛꯀꯅꯤ ꯍꯥꯏꯕꯗꯣ ꯈꯪꯅꯔꯤꯕꯒꯤꯅꯤ ꯈꯪꯉ‌ꯦꯅ ꯑꯗꯨꯅꯅꯦ ꯌꯨꯝ ꯄꯥꯟꯕ ꯃꯇꯝꯗꯅꯦ ꯍꯧꯅꯔꯛꯄ ꯃꯇꯝꯗ ꯂꯣꯏꯅ ꯈꯟꯅꯅꯩꯁꯦ ꯌꯨꯝ ꯄꯥꯟꯕ ꯍꯧꯔꯛꯄꯗ ꯌꯥꯝ ꯇꯣꯏꯅ ꯈꯠꯅꯕ ꯃꯤꯁꯦ ꯌꯨꯝ ꯄꯥꯟꯕ ꯀꯨꯏꯔꯛꯑ ꯀꯥꯟꯗꯖꯨꯅ‌ꯦ ꯅꯨꯡꯉꯥꯏ ꯅꯨꯡꯉꯥꯏꯅ ꯂꯩꯅꯝꯃꯤ ꯌꯨꯝ ꯄꯥꯜꯂꯛꯄꯒꯅꯦꯀꯣ ꯁꯨꯈꯟ ꯈꯅꯗꯕ ꯃꯄꯨꯟꯁꯤ ꯆꯨꯞꯄ ꯌꯨꯝ ꯄꯥꯜꯂꯛꯄꯗꯩꯅ‌ꯦ ꯑꯩꯗꯤ ꯉꯁꯤ ꯁꯤꯃꯨꯛ ꯈꯠꯅꯗ꯭ꯔꯤ ꯀꯥꯏꯅꯒ ꯍꯥꯏꯕ ꯃꯤꯗ ꯅꯨꯄꯥꯗꯨꯅ ꯅꯨꯄꯤ ꯃꯔꯝꯗꯨꯗ ꯀꯌ‌ꯦꯝ ꯈꯪꯉꯝꯃꯔꯣꯏ ꯅꯠꯇ꯭ꯔꯒ ꯅꯨꯄꯤꯗꯨꯅ ꯅꯨꯄꯥꯒꯤ ꯑꯌꯥꯕ ꯃꯑꯣꯡꯗ ꯆꯠꯅꯕ ꯍꯣꯠꯅꯕꯗꯅꯦ ꯅꯨ ꯄꯥꯗꯣ ꯀꯔꯝꯕ ꯅꯨꯄꯥꯅꯣ ꯀꯃꯥꯏꯅ ꯇꯧꯕ ꯃꯑꯣꯡ ꯃꯇꯧꯅꯣ ꯅꯨꯄꯥꯗꯣ ꯃꯤ ꯇꯤꯟꯅꯔꯀꯥꯟꯗ ꯀꯃꯥꯏ ꯇꯧꯋꯤ ꯈꯣꯠꯂꯤ ꯀꯌ‌ꯦꯝ ꯈꯪꯉꯔꯣꯏꯗꯝꯅꯤ
ꯅꯌꯨꯝ ꯄꯥꯟꯗꯤꯕ ꯅꯪꯅ ꯑꯗꯨ ꯀꯃꯥꯏꯅ ꯈꯪꯉꯤꯅ‌ꯣꯅ‌ꯦ
ꯑꯦ ꯈꯪꯉꯤꯅꯤ ꯀꯩꯅꯣ ꯑꯩꯈꯣꯏꯖꯨ ꯍꯤꯡꯕ ꯌꯥꯕ ꯍꯤꯡꯉꯛꯑꯝꯅꯤ ꯀꯩꯅꯣ ꯄꯨꯟꯁꯤꯒꯤ ꯆꯍꯤ ꯄꯨꯟꯁꯤꯒꯤ ꯁꯔꯨꯛ ꯃꯔꯤ ꯊꯣꯛꯄꯒꯤ ꯄꯨꯟꯁꯤꯒꯤ ꯁꯔꯨꯛ ꯑꯃ ꯍꯤꯡꯉꯝꯅꯤ
ꯑꯃꯅꯤꯗ ꯑꯍꯨꯝ ꯑꯃ ꯈꯪꯗꯤꯗꯅ ꯑꯗꯨ ꯅꯪꯅ ꯍꯥꯏꯔꯤꯗꯨꯗꯤ ꯑ ꯑꯅꯤꯁꯨꯕ ꯄꯨꯟꯁꯤꯅꯤ ꯑꯗꯨꯗꯤ ꯅꯪ ꯀꯃꯥꯏꯅ ꯈꯪꯉꯝꯃꯤꯕ ꯑꯗꯨ ꯅꯪ ꯍꯥꯏꯗꯣꯏꯖꯨ ꯆꯨꯝꯅꯤ ꯍꯥꯏꯕ ꯂꯥꯟꯅꯤ ꯍꯥꯏꯕ ꯂꯩꯇꯦ ꯀꯩꯒꯤꯅꯣ ꯅꯪ ꯅꯥꯁꯥꯃꯛ ꯂꯨꯍꯣꯡꯗꯤ ꯅꯪ ꯅꯁꯥꯃꯥꯛ ꯅꯨꯄꯤ ꯊꯤꯗ꯭ꯔꯤ
ꯑꯩ ꯏꯁꯥꯃꯛ ꯅꯨꯄꯤ ꯊꯤꯗ꯭ꯔꯤ ꯑꯗꯣ ꯑꯩꯒꯤ ꯏꯃꯥ ꯏꯄꯥꯒꯗꯤ ꯂꯩꯗꯅ ꯑꯩꯒꯤ ꯏꯗꯣꯝꯆꯥ ꯏꯈꯨꯔꯥ ꯂꯩꯗꯅ ꯂꯩꯀꯥꯏ ꯑꯃꯗ ꯍꯤꯡꯉꯤꯗꯅ ꯃꯤ ꯇꯤꯟꯅꯔꯤ ꯃꯤ ꯈꯪꯅꯔꯤꯗꯅ ꯁꯤ ꯈꯪꯅ ꯆꯥꯟꯅꯕꯁꯦ ꯁꯤꯅꯤ ꯁꯣꯁꯦꯜ ꯑꯣꯏꯕꯖ‌ꯦ ꯅꯣꯏꯗꯤ ꯑꯗꯨ ꯒꯦꯝ ꯁꯥꯟꯅꯉꯥꯏꯗ ꯑꯗꯨꯒꯨꯝꯕꯁꯨ ꯑꯝꯇ ꯇꯧ ꯅ ꯀꯃꯥꯏꯅ ꯀꯔꯤ ꯇꯧꯔꯤ ꯈꯣꯠꯂꯤ ꯍꯥꯏꯕꯗꯣ ꯑꯝꯇ ꯈꯪꯉꯝꯃꯔꯣꯏꯅꯦ
ꯈꯪꯉꯣ ꯅꯪꯅ ꯉꯥꯏꯗꯣ ꯃꯤ ꯈꯛ ꯈꯤꯇꯪ ꯋꯥ ꯉꯥꯡꯉꯤꯅꯦ ꯃꯥꯂꯦꯝꯁꯤꯗ ꯃꯤ ꯌꯥꯝ ꯂꯩꯌꯦ ꯅꯪꯅ ꯉꯥꯡꯉꯤꯖ‌ꯦ ꯃꯤ ꯈꯛ ꯈꯤꯇꯪ ꯎꯔꯒ ꯉꯥꯡꯉꯤꯅ‌ꯦ ꯃꯥꯂꯦꯝꯖꯤꯗ ꯃꯤ ꯌꯥꯝ ꯂꯩ ꯈꯦꯠꯅꯕ
ꯑꯗꯣ ꯅꯉꯣꯟꯗꯩꯕ‌ꯣꯛꯇꯤ ꯃꯤ ꯎꯕ ꯍꯦꯜꯂꯦꯗꯅ ꯅꯪꯅ ꯎꯔꯤ ꯃꯤ ꯈꯔꯗꯨ ꯅ ꯅꯣꯏ ꯒꯦꯝ ꯁꯥꯟꯅꯃꯤꯟꯅꯕ ꯄꯨꯟꯕ ꯃꯤ ꯈꯔ ꯈꯤꯇꯅꯤ ꯑꯈꯣꯏꯅ ꯎꯔꯛꯏꯁꯤꯅ ꯂꯩꯀꯥꯏ ꯂꯥꯜꯂꯛꯑꯕꯅꯤ
ꯂꯀꯥꯏ ꯀꯌꯥ
ꯃꯥ ꯂꯩꯀꯥꯏ ꯂꯥꯜꯂꯛꯑꯕꯅꯦꯗꯤ ꯂꯩꯀꯥꯏ ꯑꯅꯤ ꯁꯨꯔꯦ ꯑꯍꯨꯝ ꯁꯨꯔꯦꯅ ꯑꯕꯅꯤ ꯍꯥꯏꯕꯗꯤ ꯃꯤꯅ ꯋꯥꯍꯩꯗ ꯂꯩꯀꯥꯏ ꯂꯥꯜꯂꯛꯑꯕꯅꯤ ꯍꯥꯏꯕꯗꯤꯅꯦ ꯌꯨꯝꯗꯒꯤ ꯃꯄꯥꯟ ꯊꯣꯛꯑꯕꯅꯤ ꯃꯥꯂꯦꯝꯁꯤꯒꯤ ꯃꯇꯥꯡꯗ ꯈꯪꯕ ꯍꯧꯔꯕꯅꯤ ꯍꯥꯏꯕ ꯂꯩꯀꯥꯏ ꯂꯥꯜꯂꯛꯑꯕꯅꯦꯗꯤ
ꯍꯦ ꯀꯣ ꯂꯩ ꯀꯥꯏ ꯂꯥꯜꯂꯛ__
ꯑꯦ ꯅꯪꯒꯤ ꯅꯠꯇꯦ ꯅꯪꯅ ꯂꯩꯀꯥꯏ ꯂꯥꯜꯂꯦ ꯍꯥꯏꯖꯦ ꯌꯥꯝ ꯊꯤ ꯄꯤꯛꯑꯕ ꯂꯩꯀꯥꯏꯅꯤ ꯂꯥꯜꯂꯤꯖꯤꯖꯨ
ꯍꯦ ꯂꯩꯀꯥꯏ ꯂꯥꯜꯂꯦꯁꯦ ꯋꯥꯍꯟꯊꯣꯛꯇꯅꯦ ꯂ ꯑꯩꯈꯣꯏꯒꯤ ꯂꯩꯀꯥꯏꯗꯣ ꯂꯥꯜꯂꯦ ꯍꯥꯏꯕ ꯅꯠꯇꯦ ꯂꯩꯀꯥꯏ ꯂꯥꯜꯂꯦꯗꯤ ꯂꯩꯀꯥꯏ ꯂꯥꯜꯂꯦꯗꯤꯅꯦ ꯃꯥꯂꯦꯝꯒꯤ ꯈꯪꯒꯗꯕꯅꯦ ꯁꯔꯨꯛ ꯈꯔꯒꯩꯗꯤꯅꯦ ꯏꯁꯥꯅ ꯈꯪꯗꯌꯥꯗꯕ ꯁꯔꯨꯛꯀꯩꯗꯤ ꯈꯪꯉꯕꯅꯤ ꯍꯥꯏꯕ ꯂꯩꯀꯥꯏ ꯂꯥꯜꯂꯦꯗꯤ
ꯑꯦꯀꯣ ꯃꯅꯤꯄꯨꯔꯤꯗꯅꯦ ꯋꯥꯍꯩ ꯍꯥꯏꯕ ꯈꯨꯗꯤꯡꯒꯤꯅꯦ ꯋꯥꯍꯩꯗꯨꯒꯤ ꯑꯦꯛꯖꯦꯛ ꯃꯤꯅꯤꯡꯗꯣ ꯑꯗꯨꯗꯨꯅ ꯑꯦ ꯋꯥꯍꯩꯗꯨꯒꯤ ꯃꯤꯅꯤꯡ ꯂꯦꯞꯄ ꯅꯠꯇꯦ ꯍꯥꯏꯔꯛꯄ ꯃꯇꯝꯗ ꯋꯥ ꯂꯩꯀꯥꯏ ꯂꯥꯜꯂꯦ ꯍꯥꯏꯔꯒꯗꯤꯅꯦ ꯑꯩꯅ ꯈꯪꯕꯗ ꯂꯩꯀꯥꯏ ꯂꯥꯜꯂꯕꯅꯤ ꯍꯥꯏꯔꯒꯗꯤ ꯑꯩꯅ ꯈꯪꯉꯤꯕ ꯄꯣꯠꯁꯦ ꯄꯨꯟꯁꯤꯁꯤꯗ ꯍꯤꯡꯕ ꯃꯇꯝꯗꯅꯦ ꯆꯪꯒꯗꯕ ꯃꯔꯨꯑꯣꯏꯕ ꯄꯣꯠꯆꯩꯁꯤꯡꯗꯨꯒꯤ ꯃꯇꯥꯡꯗꯗꯤ ꯂꯣꯏꯅ ꯈꯪꯉꯕꯅꯤ ꯍꯥꯏꯕ ꯍꯦꯒꯣ
ꯌꯥꯏ ꯌꯥꯔꯦ ꯌꯥꯏ ꯑꯩ ꯍꯧꯖꯤꯛ ꯊꯝꯃꯒꯦ ꯑꯩꯗꯤ ꯊꯕꯛ ꯑꯃ ꯂꯩꯔꯦ
ꯎꯝ ꯊꯝꯃꯣ ꯊꯝꯃꯣ